ꯍꯜꯂꯣ
ꯍꯜꯂꯣ
ꯇꯥꯕ꯭ꯔꯥ
ꯍꯥꯎ ꯇꯑꯌꯦ
ꯑꯣ ꯑꯗꯨꯗꯤ ꯅꯪ ꯄ꯭ꯔꯤ ꯄꯤ ꯑꯩꯆꯇꯗꯤ ꯀꯩꯀꯥ ꯇꯧꯏ ꯍꯥꯏꯅꯦ
ꯑ ꯇꯧꯔꯤ ꯚꯏ
ꯀꯃꯥꯏꯅ ꯀꯃꯥꯏꯅ ꯇꯧꯒꯦ ꯍꯥꯏꯕꯗꯤ ꯑꯩꯈꯣꯏꯁꯤꯁꯨ ꯇꯧꯗ꯭ꯔꯤꯕꯅꯤꯅ ꯍꯥꯏꯐꯦꯠ ꯍꯥꯏꯕꯤꯔꯛꯎꯅꯦ
ꯑꯣ ꯃꯥꯏꯁꯦ ꯑꯗꯨꯝ ꯀꯣꯔꯁ ꯋꯥꯥꯛ ꯍꯧꯖꯤꯛꯀꯥꯟ ꯀꯣꯔꯁ ꯋꯥꯛ ꯇꯧꯔꯤꯕꯀꯣ
ꯎꯝ
ꯀꯣꯔꯁ ꯋꯥꯔꯥꯛꯁꯦ ꯖꯨꯟꯗꯕꯨꯗꯤ ꯂꯣꯏꯗꯣꯏꯅꯦ ꯀ꯭ꯂꯥꯁꯁꯦ ꯗꯦꯠ ꯁꯤꯛꯁꯇ
ꯎꯝ
ꯑꯗꯨ ꯂꯣꯏꯔꯀꯥꯟꯗ ꯃꯣꯏ ꯑꯦꯛꯖꯥꯝ ꯀꯣꯔꯁ ꯋꯥꯐ ꯑꯦꯛꯖꯥꯝ ꯍꯥꯏꯅ ꯑꯃ ꯂꯩ ꯑꯗꯨꯗꯨ ꯊꯥ ꯂꯣꯏꯔꯀꯥꯟꯗ ꯑꯗꯨꯝ ꯚꯦꯀꯦꯁꯟꯕꯨꯗꯤ ꯄꯤꯔꯛꯇꯧ ꯃꯥꯜꯂꯦ ꯑꯗꯨꯝ
ꯎꯝ
ꯀꯃꯥꯏꯅ ꯇꯧꯔꯤꯌꯦ ꯑꯩꯁꯨ ꯈꯪꯗꯦ ꯄ꯭ꯔꯣꯁꯦꯁꯁꯦ ꯑꯗꯨꯝ ꯃꯣꯏꯅ ꯍꯥꯏꯔꯛꯄ ꯁ꯭ꯇꯦꯞꯁꯤꯡꯗꯣ ꯇꯧꯔ ꯇꯧꯔꯒ ꯑꯗꯨꯝ ꯆꯠꯄꯅꯦꯕ
ꯎꯝ ꯀꯣꯔꯁ ꯋꯥꯔꯛꯁꯤꯗ ꯀꯩꯀꯩ ꯇꯝꯒꯦ
ꯀꯣꯁ ꯋꯥꯁꯦ ꯑꯩꯈꯣꯏꯒꯤ ꯑ ꯄꯦꯄꯔ ꯃꯔꯤ ꯃꯔꯤ ꯇꯝꯃꯦꯕ
ꯎꯝ
ꯄꯦꯄꯔ ꯃꯔꯤꯁꯦ ꯌꯨꯅꯤꯕꯔꯁꯤꯇꯤ ꯈꯨꯗꯤꯡ ꯃꯥꯟꯅꯕ꯭ꯔꯥ ꯍꯥꯏꯗꯤ ꯈꯪꯗꯦ ꯑꯗꯨꯒ ꯃꯣꯏꯒꯤ ꯀꯝꯄ꯭ꯌꯨꯇꯔ ꯑꯦꯄ꯭ꯂꯤꯀꯦꯁꯟ ꯑꯃ ꯌꯥꯎꯔꯦ ꯑꯗꯒꯤꯗꯤ ꯄꯦꯄꯔꯁꯦ ꯔꯤꯁꯔꯁ ꯃꯦꯊꯣꯗꯣꯂꯣꯖꯤ ꯑꯃ ꯌꯥꯎꯔꯦꯀꯣ ꯑꯗꯨꯒ ꯑꯈꯣꯏꯒꯤ ꯏꯁꯥꯒꯤ ꯁꯨꯄꯔꯕꯥꯏꯖꯔꯗꯨꯒꯤ ꯃꯈꯥꯗ ꯄꯦꯄꯔ ꯑꯃ ꯂꯩꯌꯦꯕ
ꯎꯝ
ꯑꯗꯨꯗꯨꯝꯃꯒ ꯑꯗꯨꯒ ꯑꯩꯈꯣꯏ ꯗꯤꯄꯥꯔꯠꯃꯦꯟꯇꯦꯜꯒꯤ ꯑꯣꯏꯕ ꯄꯦꯄꯔ ꯑꯃꯒ ꯄꯦꯄꯔ ꯃꯔꯤ ꯊꯝꯕ
ꯎꯝ ꯂꯨꯕ꯭ꯔꯥ ꯈꯣꯠꯄ꯭ꯔꯥ ꯀꯃꯥꯏꯅ ꯇꯧꯒꯦ
ꯌꯥꯝ ꯍꯦꯟꯅ ꯂꯨꯕꯗꯤ ꯅꯠꯇꯦ ꯑꯗꯨꯗꯨꯒ ꯑꯩꯈꯣꯏꯒꯤ ꯏꯁꯥꯒꯤ ꯗꯤꯄꯥꯔꯠꯃꯦꯟꯇꯦꯜꯒꯤ ꯑꯣꯏꯕꯗꯣ ꯑꯗꯨꯗ ꯈꯔ ꯄ꯭ꯔꯖꯦꯟꯇꯦꯁꯟꯒꯨꯝꯕ ꯑꯗꯒꯤꯗꯤ ꯊꯥ ꯊꯥ ꯈꯨꯗꯤꯒꯤ ꯃꯣꯏ ꯑꯞꯗꯦꯠ ꯄꯌꯣ ꯍꯥꯏꯌꯦꯕꯀꯣ ꯑꯗꯨꯒꯨꯝꯕ ꯑꯗꯒꯤ ꯁ꯭ꯂꯥꯏꯠ ꯄꯤ ꯄꯤ ꯇꯤ ꯒꯨꯝꯕ ꯁꯦꯝꯃꯒ ꯈꯣꯠꯂꯒ ꯑꯩꯈꯣꯏꯒꯤ ꯑ ꯂꯤꯇꯔꯦꯆꯔ ꯔꯤꯕꯤꯌꯨ ꯂꯥꯏꯔꯤꯛꯇꯣ ꯈꯔ ꯃꯌꯥꯝ ꯄꯥꯔꯒ ꯃꯣꯏꯅ ꯁꯤꯅꯤꯌꯔ ꯄ꯭ꯔꯣꯐꯦꯁꯔ ꯃꯌꯥꯝ ꯂꯥꯛꯏ ꯑꯗꯨ ꯇꯧꯔꯒ ꯍꯪꯗꯅ ꯈꯣꯠꯇꯅ ꯇꯧꯋꯦꯕ ꯑꯗꯨꯃꯥꯏ ꯑꯗꯨꯝꯕ ꯈꯔ ꯑꯗꯨꯗ ꯈꯔ ꯂꯦꯕꯔ ꯈꯔ ꯊꯥꯗꯕ ꯍꯥꯏꯇꯥꯔꯦ ꯑꯇꯩꯗꯤ ꯀꯩꯁꯨ ꯌꯥꯝ ꯍꯦꯟꯅ ꯀꯩꯅꯣ ꯇꯧꯗ꯭ꯔꯁꯨ ꯌꯥꯏ ꯑꯗꯨꯝ ꯑꯈꯣꯏ ꯏꯁꯥꯒꯤ ꯄꯦꯄꯔꯗ ꯇꯧꯔꯒ
ꯔꯤꯁꯔꯁꯁꯦ ꯇꯧꯕ ꯍꯧꯔꯕꯅꯣ ꯑꯗꯨꯗ ꯑꯗꯨꯝ ꯍꯥꯏꯗꯤ ꯇꯧꯅ ꯇꯧꯅ ꯀꯣꯔꯁ ꯋꯥꯔꯛ ꯇꯧꯅ ꯇꯧꯅ
ꯍꯧꯗꯤ ꯍꯧꯗ꯭ꯔꯤꯌꯦ ꯃꯣꯏꯒꯤꯁꯦ ꯀꯣꯔꯁ ꯋꯛꯁꯦ ꯂꯣꯏꯔꯀꯥꯟꯗ ꯄꯕ꯭ꯂꯤꯀꯦꯁꯟꯒꯤ ꯑꯃ ꯍꯥꯏꯌꯦꯀꯣ ꯁꯀꯣꯄꯁ ꯄꯕ꯭ꯂꯤꯀꯦꯁꯟ ꯍꯥꯏꯅ ꯑꯩꯁꯨ ꯐꯖꯅꯗꯤ ꯒ꯭ꯌꯥꯟ ꯇꯥꯗ꯭ꯔꯤꯕ ꯑ ꯗꯨꯏꯗꫭ ꯑꯦꯠꯂꯤꯁ ꯋꯥꯟ ꯄꯕ꯭ꯂꯤꯀꯦꯁꯟ ꯑꯃꯗꯤ ꯂꯣꯏꯁꯤꯟꯒꯗꯕꯅꯤ ꯍꯥꯏ ꯑꯗꯨ ꯅꯠꯇ꯭ꯔꯒꯗꯤ ꯃꯣꯏꯒꯤ ꯗꯤꯀ꯭ꯂꯦꯔꯦꯁꯟꯗꯣ ꯐꯪꯉꯣꯏ ꯍꯥꯏꯌꯦꯕꯀꯣ ꯑꯗꯨꯗꯣ ꯍꯧꯖꯤꯛ ꯍꯟꯗꯛ ꯖꯨꯟꯒꯤ ꯀꯣꯔꯁꯇꯥꯛꯁꯨ ꯂꯣꯏꯔꯀꯥꯟꯗ ꯑꯗꯣꯝ ꯅꯥꯀꯟꯗ ꯐꯣꯀꯁ ꯄꯤꯅꯔꯛꯀꯗꯧ ꯃꯥꯜꯂꯦ ꯑꯗꯨꯒ ꯃꯣꯏꯒꯤ ꯄ꯭ꯔꯣꯒ꯭ꯔꯦꯁ ꯔꯤꯄꯣꯔꯠ ꯑꯃ ꯁꯤꯅꯣꯞꯁꯤꯁꯀꯤ ꯇꯥꯏꯞꯇ ꯑꯃꯨꯛ ꯁꯝꯃꯤꯁꯟ ꯇꯧꯗꯣꯏ ꯃꯥꯜꯂꯦꯕ ꯑꯗꯨ ꯇꯧꯕꯗꯨꯗ ꯑꯦꯛꯁꯦꯝ ꯑꯦꯛꯁꯦꯞ ꯀꯩꯒꯨꯝꯕ ꯇꯧꯔꯛꯇ ꯇꯥꯔꯒꯗꯤ ꯑꯃꯨꯛ ꯃꯣꯏ ꯕꯦꯛ ꯄꯦꯄꯔꯒꯨꯝꯕ ꯂꯩꯕ ꯑꯗꯨꯃꯥꯏꯅ ꯍꯥꯏꯅꯩ ꯃꯣꯏ ꯁꯦꯅꯤꯌꯔꯁꯤꯡ ꯕꯦꯛ ꯁꯥꯥꯕꯁꯨ ꯌꯥꯎꯋꯦꯕ
ꯑꯦ ꯄꯤ ꯍꯩꯁ ꯗꯤ ꯇꯧꯕꯗ ꯕꯦꯒꯀ ꯆꯥꯟꯅꯕ꯭ꯔꯥ ꯍꯥꯏꯁꯦ
ꯆꯥꯏ ꯍꯥꯏꯕ ꯑꯗꯨ ꯑꯩꯁꯨ ꯉꯥꯛꯏꯅꯦ ꯑꯗꯨꯒ ꯁꯦꯃꯤꯁꯇꯔꯒꯤ ꯇꯥꯏꯞ ꯇꯧꯋꯦꯕ
ꯎꯝ
ꯗ ꯃꯣꯏ ꯃꯃꯥꯡꯗ ꯑꯩꯈꯣꯏꯒꯤꯑ ꯁꯦꯅꯤꯌꯔꯁꯤꯡꯒꯤ ꯃꯣꯏ ꯄ꯭ꯔꯖꯦꯟꯇꯦꯁꯟ ꯄꯤꯕꯗꯣ ꯀꯃꯥꯏ ꯀꯃꯥꯏꯅ ꯇꯧꯕꯅꯣ ꯀꯥꯏꯅ ꯑꯦꯛꯁꯄꯤꯔꯤꯌꯦꯟꯁ ꯂꯩꯅꯕ ꯍꯥꯏꯅ ꯌꯥꯎꯕꯅꯦ ꯑꯗꯨꯗꯨꯒ ꯁꯦꯅꯤꯌꯔ ꯑꯃꯅ ꯅꯠꯇꯦ ꯃꯣꯏꯒꯤ ꯁꯦꯅꯤꯌꯔ ꯑꯃ ꯄ꯭ꯔꯖꯦꯟꯇꯦꯁꯟ ꯄꯤꯕ ꯀꯥꯟꯗꯨꯗ ꯄ꯭ꯔꯣꯐꯦꯁꯔ ꯑꯃꯅ ꯅꯪ ꯃꯃꯥꯡꯗ ꯄꯤꯈ꯭ꯔꯗꯥꯏꯅꯦꯅ ꯍꯪꯕ ꯍꯥꯏꯇꯥꯔꯦ ꯑꯗꯨꯒ ꯃꯃꯥꯡꯗ ꯕꯦꯛ ꯆꯥꯍꯧꯕꯒꯤ ꯇꯧꯋꯦꯕ ꯑꯃꯨꯛ ꯍꯟꯅ ꯂꯥꯛꯄ ꯍꯥꯏꯇꯥꯔꯦ
ꯀꯔꯤꯅꯣ ꯍꯥꯏꯁꯤꯕꯣ
ꯈꯪꯗꯦ ꯒ꯭ꯌꯥꯟ ꯇꯥꯗꯦꯕ ꯃꯣꯏ ꯏꯁꯇꯦꯞꯁꯤꯡꯁꯦ ꯑꯗꯨꯅ ꯑꯗꯨꯝ ꯃꯣꯏꯅ ꯁꯨꯄꯔꯕꯥꯏꯖꯔꯅ ꯍꯥꯏꯔꯛꯄ ꯑꯗꯒꯤ ꯃꯌꯥꯝ ꯃꯣꯏꯒꯤ ꯇꯧꯅꯔꯤꯁꯤꯡꯗꯨꯗ ꯑꯗꯨꯝ ꯆꯠꯄꯅꯦꯕ ꯐ꯭ꯂꯣꯗꯣ
ꯎꯝ ꯑꯗꯨꯗꯤ ꯁꯦꯃꯤꯁ ꯁꯦꯃꯤꯁꯇꯔ ꯈꯨꯗꯤꯡꯒꯤ ꯑꯦꯛꯖꯥꯝꯒ ꯑꯃꯨꯛ ꯇꯧꯕ꯭ꯔꯥ ꯍꯥꯏꯁꯦ
ꯇꯧꯋꯦ ꯍꯧꯖꯤꯛꯄꯨꯗꯤ ꯇꯧꯔꯤ ꯑꯗꯨꯒ ꯀꯃꯥꯏ ꯀꯃꯥꯏꯅ ꯇꯧꯕꯅꯣꯏꯗꯤ ꯈꯪꯗ꯭ꯔꯤ ꯁꯤꯒꯤꯁꯦ ꯀꯣꯔꯁ ꯥꯛꯁꯜ ꯂꯣꯏꯔꯒꯗꯤ ꯇꯧꯗꯧꯗꯤ ꯃꯥꯟꯗ꯭ꯔꯦ ꯀꯣꯔꯁ ꯋꯥꯔꯛ ꯁꯤꯇꯪ ꯑ ꯀꯣꯔꯁ ꯋꯥꯛ ꯁꯤꯇꯪ ꯃꯥꯜꯂꯦꯕ ꯃꯣꯏ ꯑꯦꯛꯖꯥꯝ ꯄꯤꯔꯤꯁꯦ
ꯑ
ꯑꯗꯨ ꯂꯣꯏꯔꯀꯥꯟꯗꯗꯤ ꯑꯗꯨꯝ ꯏꯁꯥ ꯏꯁꯥꯒꯤ ꯄꯕ꯭ꯂꯤꯀꯦꯁꯟ ꯑꯣꯏꯔꯣ ꯑꯗꯒꯤꯗꯤ ꯑꯗꯨꯝ ꯅꯥꯀꯟꯗꯅ ꯍꯦꯟꯅ ꯐꯣꯀꯁ ꯄꯤꯒꯗꯧꯕ ꯃꯥꯜꯂꯦ
ꯎꯝ ꯆꯪꯕ ꯈꯣꯠꯄꯒꯤꯗꯤ ꯀꯃꯥꯏꯅ ꯇꯧꯒꯤꯒꯦ ꯍꯥꯏꯗꯤ ꯊꯥꯖꯟꯕ ꯈꯣꯠꯆꯟꯕ ꯂꯣꯏ ꯊꯥꯖꯟꯕ꯭ꯔꯥ ꯑꯗꯨꯝ ꯇ꯭ꯔꯥꯏ ꯇꯧꯍꯟꯕ꯭ꯔꯥ ꯅꯠꯇ꯭ꯔꯒꯅ ꯀꯃꯥꯏꯅ ꯇꯧꯒꯦ
ꯃꯣꯏꯒꯤꯁꯦ ꯑꯩ ꯅꯦꯠ ꯀꯩꯁꯨ ꯉꯥꯏꯗ꯭ꯔꯦꯕꯀꯣ ꯅꯦꯠꯇꯣ ꯑꯩ ꯃꯃꯥꯡꯗ ꯑꯅꯤꯔꯛꯄꯨꯗꯤ ꯊꯥꯔꯦ ꯀꯩꯅꯣ ꯑꯦꯝ ꯌꯨ ꯇꯝꯃꯤꯀꯥꯟꯗꯨꯗ ꯑꯗꯣ ꯃꯥꯔꯛꯇꯣ ꯀꯩꯁꯨ ꯍꯥꯏꯗꯤ ꯀꯠ ꯑꯣꯐꯇꯣ ꯌꯧꯕ ꯉꯝꯗ꯭ꯔꯦꯕ ꯖꯦꯅꯦꯔꯦꯜꯒꯤ ꯑꯗꯨ ꯌꯧ ꯉꯝꯗꯕ ꯑꯗꯨꯗꯩꯗꯣ ꯅꯦꯠꯇꯨ ꯀꯩꯁꯨ ꯉꯥꯏꯇ꯭ꯔꯦꯕ ꯑꯗꯨꯅ ꯑꯗꯨꯝ ꯃꯣꯏꯒꯤ ꯏꯁꯥ ꯃꯁꯥꯒꯤ ꯌꯨꯅꯤꯕꯔꯁꯤꯇꯤꯅ ꯂꯧꯖꯕ ꯑꯦꯟꯇ꯭ꯔꯥꯟꯁꯀ ꯏꯟꯇꯔꯚꯤꯌꯨꯗꯣ ꯇꯧꯔꯒ ꯌꯥꯎꯔꯨꯕꯅꯦ ꯗꯤꯁꯦꯝꯕꯔ ꯇ꯭ꯋꯦꯟꯇ ꯇ꯭ꯋꯦꯟꯇꯤ ꯐꯥꯏꯚꯀꯤꯗ ꯑꯗꯨꯃꯥꯏꯅ ꯇꯧꯔꯒ ꯃꯆꯤꯟꯅꯥꯆꯤꯟ ꯂꯤꯁ ꯊꯣꯛꯂꯛꯄꯗꯕꯨꯗꯤ ꯌꯥꯎꯁꯜꯂꯛꯑꯦ ꯑꯗꯨꯒ ꯑꯗꯨꯃꯥꯏꯅ ꯇꯝꯈꯤꯕꯅꯦ ꯃꯥꯏ ꯅꯦꯠ ꯀꯩꯀꯥꯗꯩ ꯀꯩꯁꯨꯨꯝ ꯉꯥꯏꯗ꯭ꯔꯦꯕ ꯑꯗꯨꯉꯥꯏꯅꯤ ꯆꯥꯔ ꯑꯃꯨꯛ ꯇꯟꯊꯒꯗꯤ ꯀꯥꯏꯅꯣ ꯈꯟꯕꯩꯅ
ꯑꯗꯨꯅꯦ ꯐꯩ ꯍꯥꯏꯕ ꯅꯪ ꯑꯗꯨ ꯉꯥꯏꯔꯝꯗ꯭ꯔꯤꯗꯣ ꯑꯩꯈꯣꯏꯅ ꯑꯃꯨꯛ ꯉꯥꯏ ꯂꯩꯔꯣꯏꯅꯦ ꯍꯥꯏꯕ
ꯑꯗꯨꯝ ꯀꯩꯅꯣꯒ ꯃꯥꯟꯗꯣꯏꯔꯣ ꯁꯦꯜꯊꯦꯟꯒ ꯁꯨꯇꯦꯛꯈ꯭ꯔꯦ
ꯁꯤꯜꯊꯦꯟꯒꯗꯤ ꯃꯥꯟꯅꯗꯦ ꯑꯩꯒꯗꯤ
ꯑꯣ ꯃꯥꯏ ꯀꯩꯅꯣ ꯀꯩ ꯃꯦꯟ ꯄꯦꯄꯔꯁꯦ ꯀꯩꯅꯣ
ꯑꯩꯒꯤꯔꯣ ꯑꯣ ꯑꯩꯒꯤꯅ ꯂꯤꯡꯒ꯭ꯋꯁꯇꯤꯛꯁꯅꯦꯕ ꯑꯥ ꯑꯦꯝ ꯌꯨꯗ
ꯑ ꯑ
ꯇꯧꯔꯛꯇꯣꯏꯅꯦ
ꯇꯧꯔ ꯇꯧꯔ
ꯏꯕꯥꯅꯤ ꯁꯨꯛꯊꯦꯡ ꯊꯦꯡꯅꯈꯤꯗ꯭ꯔꯤꯁꯤꯅ ꯀꯃꯥꯏꯅ ꯇꯧꯔꯤꯅꯣ
ꯊꯦꯡꯅꯈꯤ ꯇꯧꯕꯅꯦ
ꯊꯦꯡꯅꯈꯤꯕ꯭ꯔꯣ
ꯀꯥꯎꯅꯦꯦ ꯊꯅꯂ ꯇꯣꯏꯗꯣꯏꯔꯕ ꯑꯩ ꯀꯥꯎꯔꯦ
ꯍꯥꯏꯥꯏꯖꯩ ꯑꯩꯁꯨ ꯅꯤꯡꯁꯤꯡꯗ꯭ꯔꯦ ꯍꯥꯏꯕ
ꯊꯦꯡꯅꯔꯝꯕꯁꯨ ꯍꯥꯏꯗ ꯏꯕꯥꯟꯅꯤ ꯀꯥꯎꯗꯣ ꯑꯗꯨꯒ ꯑꯩꯁꯨ ꯀ꯭ꯂꯥꯁ ꯀꯌꯥ ꯂꯥꯛꯇꯦꯗ ꯑꯦꯝ ꯑꯦ ꯇꯝꯃꯤ ꯀꯥꯟꯗ
ꯑꯥ ꯃꯤ ꯃꯌꯥꯝ ꯂꯥꯛꯇꯕꯤꯗ ꯑꯗꯨꯝ ꯇꯝꯅꯩꯌꯦ
ꯂꯥꯛꯇꯦ ꯂꯥꯛꯇꯦ ꯑꯩ ꯁꯨꯃꯥꯡ ꯂꯥꯛꯀꯗꯦ ꯑ ꯀꯣꯁꯦ ꯃꯤꯁꯔ ꯐꯣꯔꯠ ꯁꯦꯃꯤꯁꯇꯔ ꯑꯗꯨꯋꯥꯏꯗ ꯈꯔ ꯂꯥꯛꯑꯦ ꯑꯗꯨꯒ ꯎ ꯊꯥꯔꯠ ꯑꯣꯏꯔꯝꯗꯥꯏ ꯏꯁꯄꯣꯔꯠꯁ ꯇꯧꯕ ꯈꯣꯠꯄ ꯑꯗꯨꯋꯥꯏ ꯃꯇꯥꯡ ꯈꯔ ꯑꯗꯨꯋꯥꯏ ꯑꯗꯨꯋꯥꯏꯗꯩ ꯈꯔ ꯂꯥꯛꯄ ꯍꯧꯔꯦ ꯑꯗ ꯑꯗꯒꯤ ꯂꯥꯛꯈꯤꯗ꯭ꯔꯦ
ꯑꯗꯨꯗ ꯎꯝ ꯆꯥꯕ ꯈꯣꯠꯄ ꯞꯗꯤ ꯀꯃꯥꯏꯅ ꯇꯧꯒꯦ
ꯆꯥꯕꯁꯦ ꯑꯗꯨꯝ ꯃꯣꯏ ꯑꯗꯨꯝ ꯌꯥꯝ ꯍꯥꯎꯇꯕꯗꯨꯗꯤ ꯇꯧꯗꯦ ꯑꯗꯨꯒ ꯆꯝꯕꯨꯗꯤ ꯑꯗꯨꯝ ꯆꯝꯃꯦꯕꯀꯣ ꯍꯣꯏ ꯍꯛꯆꯥꯡ ꯀꯩꯀꯩ ꯑꯗꯨꯝ ꯍꯥꯏꯗꯤ ꯊꯥꯎ ꯊ ꯊꯣꯛ ꯌꯥꯝ ꯆꯥꯥꯁꯟꯕꯗꯣ ꯅꯨꯡꯉꯥꯏꯔꯣꯏꯗ꯭ꯔꯥ ꯀꯥꯏꯅ ꯃꯣꯏ ꯑꯆꯝꯕ ꯄꯤꯕ ꯃꯥꯜꯂꯦ ꯑꯗꯨꯒ ꯌꯥꯝ ꯍꯦꯟꯅ ꯏꯁꯄꯥꯏꯁꯤ ꯑꯣꯏꯗꯅ ꯈꯣꯠꯇꯅ ꯇꯧꯕꯗꯨ ꯇꯧꯗꯦ ꯑꯗꯨꯝ ꯆꯝꯅ ꯑꯗꯨꯝ ꯌꯥꯝ ꯍꯥꯎꯇꯕꯗꯤ ꯇꯧꯗꯦ ꯑꯗꯨ ꯁꯥꯕꯗꯤ ꯌꯥꯝ ꯁꯥꯏ
ꯀꯦꯩꯅꯣꯗꯤ ꯑ ꯅꯦꯔꯇꯩꯒꯤ ꯆꯪꯗꯦꯗꯅ ꯑ ꯈꯪꯅꯤꯡꯉꯤꯁꯦ ꯍꯥꯏꯗꯤ ꯏꯁꯀꯣꯂꯥꯔꯁꯤꯞꯀꯨꯝꯕ ꯊꯥ ꯈꯨꯗꯤꯡꯒꯤ ꯐꯪꯅꯩꯩꯅ ꯄꯤ ꯑꯩꯆ ꯗꯤ ꯇꯧꯕ ꯀꯥꯡꯕꯨꯁꯦ
ꯍꯣꯏ
ꯑꯗꯨꯒꯨꯝꯕꯗꯤ ꯐꯪꯕ꯭ꯔꯥ ꯁꯤꯅꯦ
ꯏꯁꯀꯣꯂꯥꯔꯁꯤꯞꯁꯦ ꯃꯣꯏ ꯑꯦꯛꯖꯥꯝ ꯑꯃ ꯊꯥꯎ ꯍꯥꯏꯌꯦ ꯀꯩꯅꯣꯒꯤꯗ ꯃꯈꯣꯏ ꯅꯣꯔꯠ ꯏꯁꯀꯤ ꯑꯣꯏꯅ ꯍꯤꯁꯇ꯭ꯔꯤ ꯁꯣꯁꯦꯜ ꯁꯥꯏꯟꯁ ꯑꯇꯩ ꯌꯥꯎꯕ꯭ꯔꯥ ꯈꯪꯗꯦꯀꯣ ꯑꯗꯣ ꯍꯤꯁꯇ꯭ꯔꯤꯒꯤ ꯀꯩꯕ ꯑꯥꯏ ꯁꯤ ꯍꯩꯆ ꯑꯥꯔ ꯍꯥꯏꯅ ꯇꯧꯕꯗꯣ
ꯑ ꯑꯥ ꯑꯥ ꯇꯥꯗꯤ ꯇꯥꯗ꯭ꯔꯤ ꯑꯥꯏ ꯁꯤ ꯁꯤ ꯑꯥꯏ ꯗꯤ ꯈꯪꯕ ꯑꯩꯅ
ꯑꯥ ꯑꯥ ꯑꯗꯨꯗꯨꯅ ꯑꯥ ꯍꯣꯏ ꯑꯗꯨꯒꯤꯁꯨ ꯂꯩꯔꯦ ꯑꯗꯨꯗꯨꯒ ꯍꯩꯁ ꯑꯥꯔ ꯑꯥꯃꯨꯁꯤ ꯒꯨꯋꯥꯍꯥꯇꯤꯒꯤꯗ ꯑꯃ ꯂꯩꯌꯦꯕꯀꯣ ꯑꯗꯨꯗ‌ꯣ ꯇꯣ ꯊꯥꯎ ꯑꯣꯏꯅ ꯇꯧꯋꯦ ꯑꯗꯨ ꯊꯥꯗꯤ ꯊꯥꯗ꯭ꯔꯤ ꯑꯩ ꯃꯥꯏꯒ꯭ꯔꯦꯁꯟ ꯂꯧꯊꯣꯛꯇ꯭ꯔꯤꯕ ꯑꯦꯝ ꯌꯨꯗꯒꯤ
ꯎꯝ
ꯃꯥꯏꯒ꯭ꯔꯦꯁꯟ ꯂꯧꯊꯣꯛꯑꯀꯥꯟꯗꯨꯗ ꯃꯣꯏ ꯔꯦꯖꯤꯁꯇ꯭ꯔꯦꯁꯟ ꯅꯝꯕꯔꯗꯨꯣ ꯆꯪꯕ ꯍꯥꯏꯇꯥꯔꯦ ꯍꯧꯖꯤꯛꯀꯤ ꯑꯦꯛꯖꯥꯝꯁꯦ ꯊꯥꯕꯁꯤꯗ ꯑꯗꯣ ꯔꯦꯖꯤꯁꯇ꯭ꯔꯦꯁꯟꯗꯣ ꯑꯩ ꯍꯟꯗꯛ ꯑꯩꯈꯣꯏ ꯃꯥꯥꯍꯣꯏꯗ ꯍꯥꯏꯕꯅꯤꯅ ꯑꯝꯇ ꯂꯧꯊꯣꯛꯄ ꯌꯥꯔꯗꯤ ꯂꯧ ꯊꯣꯛꯄꯤꯔꯛꯑꯣ ꯑꯩ ꯔꯦꯖꯤꯁꯇ꯭ꯔꯦꯁꯟ ꯀꯥꯔꯠꯇꯣ ꯇꯧꯔꯒ
ꯎꯝ
ꯑꯗꯨ ꯂꯧ ꯊꯣꯛꯍꯜꯂꯒꯕꯨꯗꯤ ꯑꯗꯨꯝ ꯃꯊꯪ ꯆꯍꯤꯗ ꯑꯣꯏꯇꯥꯔꯁꯨ ꯑꯗꯨꯝ ꯊꯥꯕꯕꯨꯗꯤ ꯌꯥꯅꯤ ꯑꯗꯨ ꯊꯥꯔꯒꯗꯤ ꯑꯗꯨꯝ ꯃꯣꯏ ꯏꯁꯀꯣꯂꯔꯁꯤꯞ ꯑꯗꯨꯝ ꯈꯔ ꯄꯤꯕ ꯃꯥꯜꯂꯦꯕ
ꯎꯝ
ꯑꯗꯨꯃꯥꯏ ꯇꯧꯋꯦ
ꯐꯩꯅꯦ ꯁꯦꯟꯇ꯭ꯔꯦꯜ ꯑꯣꯏꯗꯣꯏꯔꯣ ꯀꯩꯅꯣ
ꯁꯦꯟꯇ꯭ꯔꯦꯜꯃꯛꯇꯤ ꯅꯠꯇꯦ ꯚꯥꯏ ꯑꯗꯨꯝ ꯄꯥꯕ꯭ꯂꯤꯛꯀꯤ ꯑꯣꯏꯗꯣꯏꯅꯦ
ꯑꯣ ꯁꯇꯦꯠ ꯒ‌ꯣꯕ꯭ꯔꯟꯃꯦꯟ ꯀꯤ
ꯑꯥ ꯑꯥ
ꯇꯥꯡꯕ꯭ꯔꯥ ꯈꯣꯠꯄ꯭ꯔꯥ ꯀꯃꯥꯏꯅ ꯇꯧꯒꯦ
ꯇꯥꯡꯕꯁꯦ ꯃꯣꯏ ꯑꯍꯥꯟꯕꯒꯤ ꯆꯪꯉꯒꯤꯕꯩꯗꯨꯗꯤ ꯈꯔ ꯑꯍꯥꯟꯕꯒꯤ ꯑꯣꯏꯗꯣꯏꯔꯥ ꯈꯪꯗꯦ ꯑꯗꯨꯝ ꯈꯔ ꯇꯥꯡꯉꯦꯕꯀꯣ ꯑꯗꯨꯒ ꯃꯔꯛꯀꯤꯅꯤ ꯃꯊꯪ ꯃꯊꯪ ꯁꯤꯔꯛꯄꯗꯨꯗꯤ ꯈꯔ ꯍꯟꯊꯔꯛꯄꯒꯤ ꯇꯥꯏꯞꯇ ꯇꯧ ꯃꯥꯜꯂꯦ
ꯊꯥ ꯈꯨꯗꯤꯡꯒꯤꯔꯣ ꯀꯃꯥꯏꯅ ꯊꯤꯒꯦ ꯍꯥꯏꯁꯦ
ꯊꯥ ꯈꯨꯗꯤꯡꯒꯤ ꯅꯠꯇꯦ ꯍꯟꯗꯛ ꯑꯍꯥꯟꯕ ꯑꯩꯅ ꯗꯤꯁꯦꯝꯕꯔ ꯆꯠꯄꯗꯨꯗ ꯃꯣꯏ ꯐꯥꯔꯁꯂꯤ ꯑꯦꯠꯃꯤꯁꯟ ꯇꯧ ꯍꯥꯏꯕꯁꯤꯗ ꯑꯩ ꯐꯣꯔꯇꯤꯃꯨꯛ ꯊꯤꯈ꯭ꯔꯦꯕ ꯐꯣꯔꯇꯤ ꯃꯨꯛ ꯊꯤꯕꯁꯤꯗ ꯑꯗꯨꯅ ꯍꯟꯗꯛꯀꯤ ꯖꯨꯟꯐꯧꯒꯤ ꯑꯣꯏꯗꯣꯏ ꯃꯥꯜꯂꯦ ꯐꯣꯔꯇꯤ ꯍꯣꯏ ꯐꯣꯔꯇꯤ ꯄ꯭ꯂꯁ ꯇ꯭ꯋꯦꯟꯇꯤ ꯍꯥꯏꯗꯤ ꯁꯤꯛꯁꯇꯤꯃꯨꯛ ꯍꯥꯏꯇꯥꯔꯦ ꯀꯃꯥꯏꯅ ꯑꯍꯥꯟꯕꯩꯗ ꯊꯤꯌꯦ ꯀꯩꯅꯣꯒꯤ ꯑꯦꯗꯃꯤꯁꯟ ꯑꯍꯥꯟꯕ ꯆꯪꯉꯛꯄꯩꯗꯨꯗ ꯑꯗꯨꯗꯨꯒ ꯍꯌꯦꯡ ꯍꯧꯖꯤꯛ ꯖꯨꯂꯥꯏ ꯖꯨꯟꯐꯧꯒꯤ ꯑꯣꯏꯗꯣꯏꯅꯦ ꯑꯗꯨꯅ ꯑꯗꯨꯒ ꯖꯨꯂꯥꯏꯗꯒꯤꯅ ꯗꯤꯁꯦꯝꯕꯔ ꯑꯗꯨꯃꯥꯏꯅ ꯑꯗꯨꯒꯤ ꯑꯃꯨꯛ ꯑ ꯃꯣꯏ ꯊꯤꯌꯨ ꯍꯥꯏꯔꯛꯀꯗꯧ ꯃꯥꯂ
ꯑꯣꯖꯥꯈꯩꯗꯤ ꯀꯃꯥꯏ ꯀꯃꯥꯏ ꯇꯧꯒꯦ ꯍꯥꯏꯁꯦ
ꯑꯣꯖꯥ ꯑꯗꯨꯝ ꯅꯨꯡꯉꯥꯏ ꯑꯩꯒꯤ ꯁꯨꯄꯔꯕꯥꯏꯖꯔꯗꯣ ꯃꯣꯏ ꯑꯩꯈꯣꯏ ꯗꯤꯄꯥꯔꯠꯃꯦꯟꯒꯤꯗ ꯑꯗꯨꯝ ꯃꯅꯤꯄꯨꯔꯤ ꯗꯤꯄꯥꯔꯠꯃꯦꯟ ꯗꯤꯄꯥꯔꯠꯃꯦꯟ ꯈꯨꯗꯤꯡꯒꯤ ꯈꯔ ꯈꯔ ꯌꯥꯎ ꯃꯥꯜꯂꯦ ꯑꯗꯣ ꯑꯩꯒꯤꯗꯨꯗꯤ ꯏꯇꯥꯎ ꯌꯥꯕ ꯍꯥꯏꯗꯣꯏꯔꯥ ꯈꯪꯗꯦ ꯑꯗꯨꯝ ꯑꯣꯖꯥꯗꯣ ꯃꯅꯤꯄꯨꯔꯤ ꯃꯆꯥ ꯑꯣꯏꯌꯦꯕ ꯅꯨꯄꯤꯅꯤ
ꯑꯣ ꯐꯩꯅꯥ
ꯎꯆꯆꯤꯟꯅꯥꯆꯤꯟ ꯑꯗꯣ ꯑꯩ ꯑꯍꯥꯟꯕꯗꯕꯨꯗꯤ ꯀꯩꯅꯣ ꯑꯣꯏꯔꯝꯕꯅꯦ ꯅꯦꯄꯥꯂꯤ ꯅꯦꯄꯥꯂꯤꯗ ꯇꯥꯔꯝꯅꯦꯕꯀꯣ
ꯎꯝ
ꯅꯦꯄꯥꯂꯤ ꯇꯥꯕꯗ ꯃꯣꯏ ꯁꯞꯖꯦꯛꯇꯣ ꯁꯨꯄꯔꯕꯥꯏꯖꯔꯗꯣ ꯃꯅꯤꯄꯨꯔꯤ ꯃꯅꯤꯄꯨꯔꯗ ꯌꯥꯎꯕꯅꯤꯅ ꯃꯣꯏꯅ ꯁꯞꯖꯦꯛꯇꯣ ꯈꯔ ꯆꯥꯟꯅꯔꯅꯤ ꯈꯣꯠꯂꯅꯤꯅ ꯃꯉꯣꯟꯗ ꯑꯃꯨꯛ ꯀꯩꯅꯣ ꯇꯧ ꯆꯦꯟꯖ ꯇꯧꯊꯣꯛꯄꯤꯔꯛꯄ ꯍꯥꯏꯇꯥꯔꯦ ꯀꯃꯥꯏꯅ ꯇꯧꯋꯤ
ꯐꯩꯀꯣ ꯑꯗꯨꯅꯗꯤ
ꯍꯣꯏ ꯑꯗꯨꯝ ꯇꯥꯊꯣꯛ ꯇꯥꯁꯤꯟꯗ ꯑꯗꯨꯃꯥꯏꯅ ꯇꯧꯋꯤ
ꯑꯃ ꯑꯦꯛꯖꯥꯝ ꯀꯩꯀꯥ ꯊꯥꯒꯦ ꯍꯥꯏꯗꯅ ꯃꯣꯏ ꯌꯨꯅꯤꯚꯔꯁꯤꯇꯤꯒꯤ ꯑꯣꯏꯅ ꯁꯤꯜꯂꯒ ꯂꯨ꯭ꯕꯔꯈꯠ ꯑ꯭ꯔꯣ ꯀꯃꯥꯏ ꯀꯃꯥꯏꯅ ꯇꯧꯒꯦ
ꯀꯩꯁꯨ ꯌꯥꯝ ꯂꯨꯗꯦꯗ ꯑꯗꯨꯝ ꯔꯤꯁꯔꯁꯦ ꯃꯦꯊꯣꯗꯣꯂꯣꯖꯤꯒꯤ ꯇꯥꯏꯞꯇ ꯀꯃꯟ ꯄꯦꯄꯔ ꯑꯃ ꯌꯥꯎꯔꯦ ꯑꯗꯨꯒ ꯏꯪꯂꯤꯁ ꯆꯨꯝꯅꯒꯤ ꯑꯩꯈꯣꯏꯒꯤ ꯒ꯭ꯔꯥꯃꯔꯒꯨꯝꯕ ꯑꯗꯒꯤꯗꯤ ꯃꯦꯠꯁ ꯄꯦꯁꯤꯛꯀꯨꯝꯕ ꯑꯗꯨꯝꯕ ꯈꯔ ꯑꯗꯨꯒ ꯑꯩꯈꯣꯏ ꯏꯁꯥ ꯏꯁꯥꯒꯤ ꯁꯕꯖꯦꯛ ꯑꯩ ꯍꯤꯁꯇ꯭ꯔꯤꯒꯤ ꯑꯦꯁꯦ ꯇꯥꯏꯞ ꯍꯥꯗꯤ ꯊ꯭ꯔꯤ ꯃꯥꯔꯛꯁ ꯐꯥꯏꯚ ꯃꯥꯔꯛꯁꯀꯨꯝꯕ ꯑꯗꯨꯝꯕ ꯈ꯭ꯔ ꯍꯪ
ꯑꯩꯒꯤ ꯁꯞꯖꯦꯛꯇꯨꯗꯗꯤ ꯑꯗꯨ ꯈꯛꯇꯪꯔꯣ ꯍꯪꯉꯁꯦ ꯍꯥꯏꯁꯦ
ꯍꯥꯏꯗꯤ
ꯍꯥꯏꯗꯤ ꯅꯪ ꯍꯥꯏꯗꯅ ꯑꯦꯁ ꯑꯦꯒꯤ ꯇꯥꯏꯞꯇ ꯑꯩꯒꯤ ꯁꯞꯖꯦꯛꯇꯨꯗ ꯑꯣꯏꯅ ꯍꯪꯉꯦꯅ ꯑꯇꯩ ꯑꯩꯅ ꯏꯪꯂꯤꯁꯀꯨꯝꯕ ꯑꯣꯏꯅ ꯇꯧꯋꯦ ꯍꯥꯏꯗꯅ
ꯑꯥ ꯄꯦꯄꯔ ꯑꯅꯤ ꯊꯥꯗꯕ
ꯄꯦꯄꯔ ꯑꯅꯤꯅꯦ
ꯑꯥ ꯍꯥꯏꯗꯤ ꯑꯥꯥꯥ ꯄꯦꯄꯔ ꯋꯥꯟꯁꯤꯗꯅꯍꯧꯖꯤꯛ ꯀꯝꯕꯥꯏꯟ ꯇꯧꯈꯤꯗꯣꯏꯅꯦꯕ ꯃꯦꯠꯁꯀꯤ ꯕꯦꯁꯤꯛꯀꯨꯝꯕ ꯑꯗꯒꯤ ꯒ꯭ꯔꯥꯃꯔꯒꯨꯝꯕ
ꯎꯝ
ꯇꯨ ꯑꯃ ꯂꯩꯔꯦ ꯑꯗꯨ ꯑꯗꯨꯅ ꯃꯜꯇꯤꯄꯜ ꯆꯣꯏꯁ ꯑꯣꯏꯗꯣꯏꯕ ꯃꯗꯨꯒ ꯉꯁꯥꯏꯒꯤ ꯑꯩꯈꯣꯏ ꯏꯁꯥ ꯏꯁꯥꯒꯤ ꯁꯞꯖꯦꯛꯇꯨꯅ ꯑꯃꯨꯛ ꯑꯦꯁ ꯇꯥꯏꯠꯂꯣꯝꯗ ꯑꯃꯨꯛ ꯍꯪꯉꯦ
ꯏꯁꯩ ꯇꯥꯏꯞꯁꯤꯅ ꯑꯃꯨꯛ ꯍꯥꯏꯗꯤ ꯀꯃꯥꯏꯅ ꯄꯣꯠꯁꯦ ꯑꯩꯈꯣꯏꯅ ꯑꯦꯝ ꯌꯨꯗ ꯇꯝꯈꯤꯕ ꯄꯣꯠ ꯀꯩꯀꯥꯗꯣ ꯑꯗꯨꯒ ꯑꯗꯨꯝ ꯆꯥꯟꯅꯔꯛꯄ ꯀꯃꯥꯏꯅ ꯇꯧꯒꯦ
ꯑꯣ ꯑꯗꯨꯝ ꯍꯥꯏꯗꯤ ꯀꯃꯟ ꯍꯥꯏꯇꯥꯥꯔꯦ ꯏꯁꯝ ꯁꯝꯅ ꯑꯩꯈꯣꯏ ꯍꯤꯁꯇ꯭ꯔꯤꯒꯤꯗ ꯍꯥꯏ ꯇꯥꯔꯒꯗꯤ ꯍꯤꯁꯇ꯭ꯔꯤꯁꯦ ꯅꯪ ꯏꯁꯥꯒꯤ ꯃꯣꯠꯇ ꯍꯤꯁꯇ꯭ꯔꯤꯁꯦ ꯀꯩ ꯍꯥꯏꯅ ꯂꯧꯏ ꯈꯣꯠꯂꯤꯒꯨꯝꯕ ꯑꯗꯒꯤꯗꯤ ꯑꯈꯪꯕ ꯍꯤꯁꯇꯣꯔꯤꯌꯟ ꯑꯃꯒꯤ ꯃꯔꯝꯗ ꯈꯔ ꯏꯌꯣꯕ ꯍꯥꯏꯔꯁꯨ ꯐꯜꯃ ꯍꯥꯏꯔꯤ ꯌꯥꯝ ꯍꯦꯟꯅ ꯗꯤꯞ ꯑꯣꯏꯅ ꯍꯪꯕꯅꯤ ꯅꯠꯇꯦ
ꯍꯥꯏꯗꯤ ꯑꯩꯈꯣꯏꯅ ꯇꯝꯒꯤꯈꯤꯕ ꯊꯤꯌꯔꯤ ꯀꯩꯀꯥꯗꯅ ꯐꯠꯇꯕꯗ ꯑꯩꯒꯤ ꯑꯣꯄꯤꯅꯤꯌꯟ ꯑꯣꯏꯅ ꯍꯪꯉꯤꯕ
ꯑꯣꯄꯤꯅꯤꯌꯟꯁꯨ ꯌꯥꯎꯋꯦ ꯑꯗꯣ ꯀꯣꯏꯁꯟꯗꯣ ꯑꯗꯨꯝ ꯑꯣꯞꯁꯟꯄꯤꯈꯤꯕꯕꯀꯣ ꯑ ꯑ ꯃꯁꯇꯔꯗ ꯑꯃꯛꯄ ꯑꯣꯏꯇꯥꯔꯁꯨ ꯑꯗꯨꯝ ꯆꯥꯟꯅꯕ ꯌꯥꯎꯋꯦ
ꯎꯝ ꯎꯝ ꯑꯗꯨꯅꯤꯅꯦ ꯑꯗꯨ ꯍꯥꯏꯔꯛꯑꯣꯅꯦ
ꯍꯣꯏ ꯑꯗꯨꯃꯥꯏꯅ ꯑꯗꯨꯝ ꯈꯪꯉꯦ
ꯎꯝ ꯀꯩꯅꯣꯗꯤ ꯍꯥꯏꯗꯤ ꯏꯁꯀꯣꯂꯔ ꯀꯩꯀꯥꯒꯤ ꯂꯩꯐꯝ ꯈꯣꯠꯐꯝꯗꯨꯗꯤ ꯀꯃꯥꯏꯅ ꯇꯧꯒꯦ
ꯑ ꯍꯥꯏꯗꯤ ꯑ ꯀꯩꯅꯣ
ꯍꯣꯁꯇꯦꯜꯦꯜꯗ ꯍ
ꯍꯣꯁꯇꯦꯜ ꯍꯣꯏ ꯂꯩꯅꯕ ꯌꯥꯎꯋꯦ ꯑꯗꯣ ꯑꯌꯥꯝꯕꯅꯗꯤ ꯀꯩꯅꯣꯗ ꯇꯧꯋꯦ ꯃꯄꯥꯟꯗ ꯂꯩꯕ ꯔꯦꯟꯠꯀꯨꯝꯕ ꯑꯣꯏꯔꯣ ꯑꯗꯒꯤꯗꯤ ꯑꯥꯎꯠꯁꯥꯏꯠ ꯍꯣꯁꯇꯦꯜ ꯂꯩꯔꯤꯅ ꯍꯥꯏꯗꯤ ꯃꯣꯏ ꯃꯅꯨꯡꯒꯤꯁꯦ ꯑꯗꯨꯝ ꯈꯔ ꯏꯁꯇ꯭ꯔꯤꯛ ꯑꯣꯏꯕ ꯃꯥꯜꯂꯦꯕ ꯀꯣ ꯍꯥꯏꯗꯤ ꯊꯣꯛꯄ ꯈꯣꯠꯄ ꯏꯁꯥꯅ ꯀꯩꯅꯣꯝꯃ ꯁꯥꯏꯐꯛ ꯊꯣꯛꯅꯤꯡꯉꯦ ꯍꯥꯏꯇꯥꯔꯁꯨ ꯌꯥꯗꯕꯤꯒꯨꯝꯕ ꯑꯗꯨꯃꯥꯏꯅ ꯇꯧ ꯃꯥꯜꯂꯦꯕ ꯑꯗꯨꯗꯨꯅ ꯃꯄꯥꯟꯗ ꯑꯌꯥꯝꯕ ꯂꯩ ꯑꯩꯁꯨ ꯃꯄꯥꯟꯗ ꯂꯩꯌꯦ ꯀꯩꯅꯣꯗ ꯎꯝ ꯔꯦ ꯃꯣꯏ ꯀ ꯁꯁꯦ ꯍꯥ ꯑꯥ ꯑꯗꯨꯗ ꯏꯃꯥꯟꯅꯕꯤ ꯃꯣꯏ ꯑꯩꯈꯣꯏ ꯇꯧꯕꯤꯅꯕꯁꯤꯡꯗꯣ ꯃꯣꯏꯗꯤ ꯑꯗꯨꯝ ꯔꯦꯟꯇ ꯂꯩꯕ ꯈꯣꯠꯄ ꯌꯥꯎꯋꯦꯕꯀꯣ
ꯎꯝ
ꯑꯦꯄꯥꯔꯠꯃꯦꯟꯗ ꯂꯩꯕ ꯈꯣꯠꯄ ꯑꯗꯨꯃꯥꯏꯅ ꯂꯩꯅꯩ
ꯆꯥꯕ ꯊꯛꯄꯒꯤꯗꯤ ꯍꯥꯏꯗꯤ ꯍꯣꯁꯇꯦꯜꯗ ꯑꯣꯏꯔꯤꯅꯤ ꯆꯖꯅꯪꯒꯤꯁꯤꯁꯣ
ꯑꯥ ꯑꯥ ꯑꯩꯅ ꯍꯣꯁꯇꯦꯜ ꯑꯣꯏꯕ ꯃꯣꯏ ꯑꯗꯨꯝ ꯅꯣ ꯄꯤꯖꯔꯦ ꯏꯁꯥꯅꯗꯤ ꯊꯣꯡꯗ꯭ꯔꯦ ꯑꯗꯗꯨꯒ ꯍꯥꯏꯗꯤ ꯆꯠꯄ ꯈꯣꯠꯄ ꯇꯧꯔꯛꯄꯀꯥ ꯑꯩꯁꯨ ꯍꯜꯂꯛꯄ ꯀꯨꯏꯗ꯭ꯔꯤꯣ ꯁꯤꯁꯨ ꯍꯗ ꯎꯝ ꯍꯥꯏꯗꯤ ꯑꯗꯨꯃꯥꯏꯅ ꯆꯠꯊꯣꯛꯄ ꯈꯣꯠꯄ ꯇꯧ ꯇꯥꯔꯗꯤ ꯏꯁꯥꯅ ꯑꯃꯨꯛ ꯊꯣꯡꯕꯗꯣꯝ ꯋꯥꯔꯛꯀꯗꯔ ꯀꯝꯕꯔ
ꯑꯗꯨꯅꯦ ꯍꯥꯏꯁꯦ ꯋꯥꯅꯤ
ꯑꯥ ꯍꯣꯁꯇꯦꯜꯗ ꯂꯩꯔꯦ ꯑꯗꯨꯒ ꯑꯇꯩ ꯑꯇꯩ ꯑꯩꯅ ꯀꯩꯅꯣꯝꯃ ꯄꯥꯅꯤꯡꯕ ꯈꯣꯠꯅꯤꯡꯕ ꯑꯣꯏꯇꯥꯔꯁꯨ ꯑꯗꯨꯝ ꯄꯥꯔꯒꯁꯨ ꯃꯇꯝꯗꯣ ꯂꯧꯗ꯭ꯔꯦꯅ ꯊꯣꯛ ꯊꯕ ꯂꯦ ꯀꯃꯥꯏꯅ ꯇꯧꯋꯦ ꯀꯃꯥꯏꯅ ꯇꯧꯋꯦ
ꯍꯥꯏꯗꯤ ꯂꯩꯕ ꯈꯣꯠꯄ